ꯑꯣ ꯍꯜꯂꯣ
ꯀꯗꯧꯔꯤꯒꯥ
ꯑꯩꯣꯏ ꯁꯝ ꯂꯩꯗꯦ
ꯀꯔꯤ ꯀꯔꯤ ꯍꯣꯠꯅꯔꯤꯅꯣ
ꯌꯨꯝꯗ ꯁꯤꯗꯤ ꯆ ꯂꯩꯅ ꯁꯤ ꯁꯤ ꯑꯦꯞꯁꯦ ꯅꯪꯗꯤ ꯖꯣꯏꯟ ꯇꯧꯕ ꯀꯌꯥꯝ ꯀꯨꯏꯔꯒꯦ
ꯑꯁꯤꯁ ꯑꯗꯨꯒꯨꯝꯕ ꯋꯥꯔꯤ ꯁꯥꯟꯅꯕ ꯌꯥꯗꯦ
ꯑꯣ ꯄ‌ꯣꯔꯤꯀꯣꯔꯗꯤꯡꯔꯣ ꯃꯣꯏ ꯀꯩꯅꯣ ꯇꯧꯖꯥꯠꯔꯥ ꯀꯔꯤ ꯇꯧꯔꯤꯒꯦ ꯅꯪꯗꯤ
ꯑꯗꯨꯝ ꯄꯣꯊꯥꯔꯝꯕꯅꯤꯅ
ꯑꯣ ꯎꯝ
ꯄꯗꯤ ꯀꯔꯤꯃꯊꯤ ꯑ ꯆꯕ
ꯉꯁꯦ ꯀꯩꯅꯣ ꯇꯧꯔꯦ ꯎꯠꯇꯤ ꯇꯧꯔꯦꯗ ꯇꯧꯔꯦ ꯅꯣꯏꯗꯤ ꯀꯩ ꯌꯦꯟꯖꯥꯡ ꯇꯧꯔꯒꯦ
ꯂꯣꯝꯕꯆꯥ
ꯑꯥ ꯍꯥꯎꯕꯅꯤꯗ ꯏꯔꯣꯟꯕꯁꯨ ꯃꯄꯥꯟ ꯊꯣꯛꯀꯦ ꯇꯧꯕꯅꯦ ꯅꯨꯡꯁꯥ ꯁꯃꯟꯗꯅ
ꯅꯨꯡꯁꯥ ꯌꯥꯝ ꯁꯥꯏ
ꯅꯨꯡꯊꯤꯜ ꯈꯔꯥ ꯏꯪꯉꯛꯄ ꯃꯇꯝꯗ ꯊꯣꯛꯀꯦꯅ ꯇꯧꯕꯅꯤ ꯀꯥꯏ ꯂꯩꯒꯦ ꯅꯣꯏꯗꯤ ꯀꯔꯤ ꯂꯝꯗ ꯂꯩꯒꯦ ꯍꯥꯌꯅꯥ ꯍꯧꯖꯤꯛꯇꯤ ꯅꯪ
ꯑꯩ ꯀꯣꯆꯤꯡ ꯁꯦꯟꯇꯔꯗ ꯂꯩꯌꯦꯗ
ꯑꯣ ꯅꯨꯡꯉꯥꯏꯔꯝꯒꯅꯤꯗ ꯀꯣꯆꯤꯡ ꯁꯦꯟꯇꯔꯗ ꯂꯩꯕ ꯑꯉꯥꯡꯁꯤꯡꯗꯤ ꯃꯤꯗꯤ ꯌꯥꯝꯃꯝꯒꯅꯤꯅꯤ ꯃꯤ ꯌꯥꯝ ꯂꯥꯡ ꯉꯝꯒꯅꯤꯅꯦ ꯏꯁꯤ ꯅꯪ ꯀꯩ ꯀꯩ ꯍꯣꯠꯅꯔꯤꯅꯣ ꯑꯩꯗꯤ ꯀꯩꯅꯣꯗ ꯂꯩꯌꯦ ꯑ ꯍꯣꯝ ꯗꯤꯄꯥꯔꯠꯃꯦꯟꯗ ꯂꯩꯌꯦ ꯁꯤꯥꯑꯥꯏꯗꯤꯗꯀꯣ ꯁꯤꯥꯑꯥꯏꯗꯤ ꯗꯤꯄꯥꯔꯠꯃꯦꯟꯗ ꯂꯩꯌꯦ ꯉꯁꯤꯁꯦ ꯁꯨꯇꯤ ꯑꯣꯏꯕ ꯑꯗꯨꯒꯤ ꯌꯨꯝꯗ
ꯅꯨꯡꯉꯥꯏꯔꯤꯕ ꯅꯠꯇ꯭ꯔꯣ
ꯅꯨꯡꯉꯥꯏꯔꯤꯗ ꯅꯨꯡꯉꯥꯏꯔꯤ
ꯅꯣꯏ ꯏꯆꯤꯜ ꯏꯅꯥꯎꯅꯥ ꯀꯌꯥꯅꯣ
ꯑꯩꯈꯣꯏ ꯃꯤ ꯌꯥꯝꯃꯦ ꯃꯤ ꯇꯔꯨꯛ ꯑꯣꯏꯌꯦ
ꯑꯥ ꯅꯨꯄꯥ ꯀꯌꯥ ꯅꯨꯄꯤ ꯀꯌꯥ
ꯅꯨꯄꯥ ꯑꯍꯨꯝ ꯅꯨꯄꯤ ꯑꯍꯨꯝ
ꯑꯥ ꯌꯥꯏ ꯅꯦ ꯄꯤꯌꯔ ꯄꯤꯌꯔ ꯑꯍꯨꯃꯛ
ꯑꯦꯀꯥ ꯑꯦꯀꯥ ꯇ꯭ꯔꯦꯟꯒ ꯕꯤ ꯕꯤ ꯇ꯭ꯔꯦꯟꯅꯦ
ꯊꯣꯏꯕꯗ ꯄꯤꯌꯨ ꯍꯥꯏꯕ
ꯅꯣꯏꯗꯤ ꯃꯤ ꯀꯌꯥ ꯑꯣꯏꯒꯦ
ꯑꯩꯈꯣꯏꯗꯤ ꯃꯤ ꯑꯍꯨꯝ
ꯑꯣ ꯅꯨꯄꯤ ꯑꯅꯤ ꯅꯨꯄꯥ ꯑꯃ ꯅꯨꯄꯥ ꯑꯅꯤ ꯅꯨꯄꯤ ꯅꯨꯄꯤ ꯑꯃꯥ ꯅꯨꯄꯤ ꯑꯅꯤ ꯅꯨꯄꯥ ꯑꯃꯥ ꯑꯣ ꯑꯣ ꯎꯝ ꯐꯩꯗ ꯑꯗꯨꯁꯨ ꯀꯩ ꯀꯥꯏ ꯀꯥꯏꯗꯅꯣ ꯀꯣꯆꯤꯡ ꯅꯣꯏ ꯀꯣꯆꯤꯡ ꯁꯦꯟꯇꯔꯗꯤ
ꯀꯩꯗꯧꯋꯦꯕ
ꯀꯩ ꯂꯝꯗꯅꯣ ꯅꯣꯏ ꯀꯣꯆꯤꯡ ꯁꯦꯟꯇꯔꯗꯤ
ꯀꯣꯆꯤꯡ ꯁꯦꯟꯇꯔꯗꯨ ꯊꯧꯕꯥꯜꯗꯅꯤꯗ ꯑꯣ ꯑꯣ ꯎꯝ ꯊꯧꯕꯥꯜꯁꯨ ꯂꯩꯕ ꯅꯨꯡꯉꯥꯏꯔꯝꯅꯤꯗ ꯅꯨꯡꯉꯥꯏ ꯎꯝ
ꯏꯌꯨꯝꯒꯨꯝꯅ ꯂꯩꯔꯦ
ꯑꯣ ꯅꯪꯒꯤ ꯌꯨꯝꯗꯤ ꯀꯥꯏ ꯂꯩꯕ ꯎꯝ
ꯅꯪꯅ ꯀꯌꯥ ꯁꯨꯕꯅꯣ
ꯍꯥ ꯅꯪꯅ ꯀꯌꯥ ꯁꯨꯕꯅꯣꯕ ꯑꯩꯅ ꯃꯔꯤ ꯁꯨꯕ ꯑꯣꯏꯌꯦꯦ ꯃꯌꯥꯏ ꯑꯣꯏꯔꯦꯅꯦ
ꯑꯇꯩꯗꯤ ꯃꯌꯨꯝ ꯃꯀꯩ ꯄꯥꯟꯅꯔꯕ ꯍꯥꯏꯁꯦ
ꯅꯨꯄꯤ ꯑꯅꯤꯗꯤ ꯌꯨꯝ ꯄꯥꯟꯈ꯭ꯔꯦ ꯅꯨꯄꯥꯁꯤꯡꯗꯤ ꯌꯨꯝ ꯄꯥꯟꯗ꯭ꯔꯤꯔꯤꯕ ꯎꯝ ꯅꯨꯄꯤ ꯑꯍꯟ ꯑꯣꯏꯔ
ꯑꯥ
ꯅꯨꯄꯤ ꯅꯨꯄꯤ ꯅꯨꯄꯥ ꯅꯨꯄꯤ ꯅꯨꯄꯥ ꯂꯣꯛꯄꯒ ꯅꯨꯄꯤ ꯑꯅꯤꯗꯤ ꯌꯥꯝ ꯄꯥꯝꯃꯦ ꯅꯨꯄꯤ ꯑꯃꯗꯤ ꯑꯉꯥꯡ ꯑꯣꯏꯔꯤꯗ
ꯎꯝ ꯁꯥꯗꯔꯥ
ꯏ ꯊꯂ ꯁꯃ ꯃꯄꯥꯟ ꯊꯣꯛꯅꯤꯡꯉꯥꯏ ꯂꯩꯕꯅꯤꯅꯦ ꯑꯗꯨ ꯁꯥꯃꯟꯗꯅ ꯁꯨꯝ ꯐꯣꯟ ꯌꯦꯡ ꯂꯩꯕꯗꯨꯗ ꯀꯩ ꯀꯩꯅꯣ ꯁꯤꯒꯨꯝꯕ ꯁꯤꯒꯨꯝꯕ ꯎꯕꯗꯀ ꯇ꯭ꯔꯥꯏ ꯇꯧꯔ ꯆꯪꯉꯨꯕꯅꯤ
ꯀ꯭ꯂꯥꯁ ꯀꯌꯥ ꯀꯌꯥꯒꯤꯅꯣ ꯅꯣꯏ ꯀꯣꯆꯤꯡ ꯁꯦꯟꯇꯔ ꯊꯝꯕꯝꯕꯗꯨꯗꯤ
ꯍꯥꯥ
ꯀ꯭ꯂꯥꯁ ꯀꯌꯥ ꯀꯌꯥꯒꯦꯅꯨ ꯣꯏ ꯀꯣꯆꯤꯡ ꯁꯦꯟꯇ ꯀ꯭ꯂꯥꯁ ꯋꯥꯟꯗꯒꯤ ꯅꯥꯏꯟ ꯐꯥꯎꯕ ꯂꯩꯕ ꯑꯣ ꯑꯣ
ꯎꯝ ꯅꯨꯡꯉꯥꯏꯕ꯭ꯔꯣ ꯑꯣꯖꯥ ꯑꯣꯏꯕꯁꯤꯕꯣ
ꯑ ꯑꯩꯈꯣꯏ ꯂꯩꯃꯤꯟꯅꯕꯗꯨꯅ ꯑꯋꯥꯕ ꯂꯣꯏꯅ ꯀꯥꯞꯊꯣꯛꯑꯦ ꯋꯥꯜꯁꯨ ꯅꯧꯊꯣꯛꯄꯒꯨꯝ ꯇꯧꯋꯦ
ꯉꯍꯥꯛꯇꯪꯒꯤ ꯂꯥꯎꯅꯔꯁꯨꯀꯣ ꯍꯥꯏꯕꯗꯤ ꯑꯁꯨꯝ ꯀꯔꯤꯒꯨꯝꯕ
ꯀꯔꯤꯒꯨꯝꯕ
ꯇꯦꯟꯁꯟ ꯑꯃ ꯂꯩꯔꯁꯨ ꯑꯉꯥꯡꯁꯤꯡ ꯎꯕꯗ ꯑꯗꯨꯝ ꯍꯦꯛꯇ ꯀꯥꯎ
ꯑꯗꯨꯝ ꯍꯦꯛꯇ ꯀꯥꯎꯊꯣꯛꯑꯦꯕ ꯃꯣꯏꯁꯤꯡ ꯎꯕꯗ ꯑꯗꯨꯝ ꯑꯋꯥꯕꯁꯨ ꯂꯣꯏꯅ ꯀꯥꯎꯕ ꯑꯣ ꯌꯨꯝꯗꯤ ꯀꯥꯏꯗ ꯍꯅꯣ
ꯑ ꯑꯣꯦ
ꯊꯧꯕꯥꯜꯗ ꯑꯗꯨꯝ ꯑꯣꯏꯕ꯭ꯔꯣ ꯌꯨꯝꯁꯨ ꯑꯣ ꯅꯨꯡ ꯉꯥꯏꯕꯅꯤꯅ ꯃꯣꯏ ꯀꯣꯆꯤꯡ ꯁꯦꯟꯇꯔꯗ ꯂꯩꯕꯗꯨꯁꯨ
ꯎꯝ ꯅꯨꯡꯉꯥꯏꯌꯦ ꯌꯨꯝꯒꯨꯝꯅ ꯂꯩꯌꯦ ꯑꯗꯨ ꯑꯗꯨꯝ
ꯑꯣ
ꯌꯨꯝꯒꯁ ꯆꯠꯅꯤꯡꯕ ꯐꯥꯎꯗ ꯑꯃꯨꯛ ꯑꯩꯈꯣꯏꯅ ꯁꯨꯇꯤꯗꯨ ꯁꯨꯡꯂꯥꯏ ꯂꯩꯇꯕ ꯍꯥꯏꯕ ꯇꯥꯔꯦ ꯃꯤꯒꯃꯥꯏꯅ ꯍꯥꯏꯕꯗꯤ ꯝꯃꯔ ꯚꯀꯦꯁꯟꯒꯨꯝꯕ ꯂꯩꯇ꯭ꯔꯣ ꯑꯩꯈꯣꯏꯒꯤꯁꯤꯅ ꯑꯃꯨꯛ ꯂꯩꯇꯕ ꯑꯩꯈꯣꯏ ꯆꯥꯛꯀꯧꯕ ꯗꯦꯋꯥꯂꯤꯒ ꯌꯥꯎꯁꯪ ꯉꯥꯛꯇ ꯊꯥꯏꯕ ꯈ꯭ꯔꯤꯁꯃꯥꯁꯅꯦ ꯍꯥꯏꯔꯁꯨ ꯈ꯭ꯔꯤꯁꯃꯥꯁꯅꯦ
ꯑꯣꯡꯂꯤ ꯇ꯭ꯋꯦꯟꯇꯤ ꯇ꯭ꯋꯦꯟꯇꯤ ꯐꯥꯏꯚ ꯑꯗꯨ ꯅꯨꯃꯤꯠ ꯉꯥꯛꯇ ꯅꯨꯃꯤꯠ ꯅꯣꯡꯃ ꯉꯇ ꯊꯥꯕꯅꯦꯕ
ꯑꯗꯨꯅ ꯍꯔꯥꯎ ꯀꯨꯝꯍꯩꯒꯁꯦ ꯀꯌꯥ ꯈꯟꯗꯔꯦꯗ ꯑꯁꯨꯝ ꯂꯩꯔꯕꯅꯤꯅ
ꯎꯝ ꯎꯝ
ꯌꯨꯝꯒꯥꯁꯦ ꯀꯌꯥ ꯅꯤꯡꯁꯤꯡꯗꯅ ꯂꯩꯕ ꯅꯨꯡꯉꯥꯏꯃꯕꯒꯤ
ꯁꯤ
ꯎꯝ
ꯁꯨꯇꯤ ꯂꯩꯔꯦ ꯌꯨꯝ ꯆꯠꯂꯁꯦ ꯍꯥꯏꯕ ꯐꯥꯎ ꯂꯩꯒꯦꯅ ꯍꯥꯏꯔꯛꯀꯅꯤꯀꯣ
ꯑꯣ ꯑꯩꯕꯨꯗꯤ ꯌꯨꯝ ꯀꯌꯥ ꯆꯠꯇꯦ ꯑꯗꯨꯝ ꯂꯩꯍꯧꯕꯅꯦ
ꯎꯝ ꯀ꯭ꯔꯤꯁꯃꯥꯁꯅꯦ ꯍꯥꯏ ꯋꯥꯟꯗ ꯍꯣꯂꯤꯗꯦ ꯀꯗꯧꯔꯅꯤ ꯃꯥꯅꯦ ꯃꯥꯅꯦ
ꯑꯗꯨꯅ ꯚꯔꯍꯥ ꯇꯤꯡꯉꯦꯕ ꯚꯔꯍꯥ ꯇꯤꯡꯗꯧꯁꯨꯤ ꯂꯩꯍꯧꯕꯅ ꯐꯩꯕ
ꯎꯝ ꯁꯨꯇꯤꯗꯣ ꯁꯥꯡꯒꯅꯤꯀꯣ ꯍꯞꯇꯥ ꯑꯅꯤꯒꯨꯝꯕ ꯑꯃꯒꯨꯝꯕ ꯇꯧꯅꯤ ꯁꯤ ꯌꯥꯔꯣꯏ ꯃꯅꯤ ꯈꯛꯇꯪ ꯑꯣꯏꯔꯗꯤ ꯀꯅꯥ ꯂꯤꯗ ꯏꯅꯥꯎ ꯄꯥꯗꯤ ꯁꯨꯅ ꯂꯩꯔꯤꯕ ꯅꯠꯇ꯭ꯔꯣ ꯑꯥ ꯂꯩ
ꯃꯣꯏꯗꯤ ꯀꯔꯤ ꯍꯣꯠꯅꯔꯤꯕ
ꯁꯨꯝ ꯌꯨꯝꯗ ꯂꯩꯌꯦꯗ
ꯑ
ꯎꯝ
ꯌꯥꯔꯅꯦ ꯅꯣꯏꯅꯦ ꯂꯣꯏ ꯊꯕꯛ ꯇꯧꯈ꯭ꯔꯕꯕꯨ
ꯍꯧꯖꯤꯛ ꯐꯖꯤꯛ ꯁꯨꯗꯕꯁꯨ ꯌꯥꯔꯦꯕ
ꯅꯨꯡꯉꯥꯏꯅ ꯊꯝꯒꯗꯧꯕ ꯃꯇꯝꯅꯤꯅꯦꯕ
ꯅꯣꯡꯁꯦ ꯑꯁ ꯆꯨꯔꯛꯑꯗꯤ ꯐꯥꯒꯗꯧꯅꯤꯅꯦ
ꯎꯝ
ꯅꯣꯡ ꯆꯨꯔꯛꯑꯗꯤ ꯐꯒꯗꯕꯅꯤꯅꯦ
ꯍꯣꯏ ꯅꯣꯡꯆꯨꯔꯗꯤ ꯐꯗꯧꯕ ꯑꯩꯈꯣꯏꯅ ꯑꯃꯨꯛ ꯅꯣꯡꯆꯨꯔꯗꯤ
ꯆꯨꯔꯒꯤ ꯃꯩ ꯂꯥꯛꯇꯕ
ꯑꯁ ꯑꯁꯣꯝ ꯀꯩꯅꯣꯣꯔꯣꯝꯗꯗꯤ ꯆꯤꯡꯗꯗꯤ ꯅꯣꯡ ꯀꯟꯅ ꯆꯨꯔꯤ ꯍꯥꯏꯅꯤ
ꯑ ꯍꯣ
ꯃꯄꯥꯟꯒ ꯊꯣꯛꯄ ꯌꯥꯗ꯭ꯔꯦꯅ ꯉꯁꯥꯏ ꯐꯣꯟ ꯇꯧꯕꯗ
ꯑꯩꯈꯣꯏ ꯅꯣꯡ ꯆꯨꯔꯗꯤ ꯃꯩ ꯃꯨꯠꯂꯦ
ꯅꯣꯡ ꯆꯨꯔꯁꯨ ꯃꯩ ꯃꯨꯠꯇ꯭ꯔꯗꯤ ꯌꯥꯕꯀꯣ ꯅꯣꯡ ꯆꯨꯔꯒ ꯃꯩ ꯃꯨꯠꯄꯁꯤꯅꯦ ꯑꯩ ꯑꯁ ꯇꯥꯟꯗ꯭ꯂꯤꯁꯦ
ꯂꯧ ꯎꯕꯁꯤꯡꯗꯤ ꯅꯨꯡꯉꯥꯏꯗꯧꯕ ꯅꯣꯡ ꯆꯨꯕꯁꯦ
ꯎꯝ
ꯏꯁꯤꯡ ꯃꯔꯥꯡ ꯀꯥꯏꯗꯤ ꯂꯧ ꯎꯕ ꯅꯨꯡꯉꯥꯏꯔꯦ
ꯎꯝ ꯏꯁꯤꯡ ꯃꯔꯥꯡ ꯀꯋꯥꯏꯗꯗꯤ ꯂꯧ ꯎꯕ ꯃꯥꯜꯂꯦ ꯏꯁꯤꯡ ꯃꯔꯥꯡ ꯀꯥꯏꯃꯜꯂꯁꯨ ꯑꯃꯨꯛ ꯄꯕꯦꯔꯥ ꯀꯥꯗꯣꯏꯅꯤꯅ
ꯎꯝ ꯑꯍꯨꯝ ꯂꯩꯇ꯭ꯔꯗꯤ ꯋꯥ ꯀꯣ ꯑꯃꯨꯛ ꯂꯩꯃꯅꯁꯨ ꯑꯃꯨꯛ ꯋꯥꯕ ꯈꯪꯗꯦꯗ
ꯑꯗꯨꯗ
ꯍꯥꯟꯅ ꯂꯥꯁ ꯄ꯭ꯔꯤꯚꯤꯁ ꯀꯩꯅꯣ ꯏꯁꯤꯡ ꯌꯥꯝ ꯆꯥꯎꯈꯤꯕꯗꯣ ꯈꯪꯕ꯭ꯔꯥ
ꯑꯥ ꯑ
ꯑꯁ ꯑꯗꯨꯗꯗꯤ ꯑꯗꯨꯃꯛ ꯆꯥꯎꯕꯗꯨꯗꯤ ꯀꯩꯅꯣꯔꯣꯝꯒꯁꯦ ꯈꯨꯃꯟ ꯂꯝꯄꯥꯛ ꯂꯣꯝꯒꯁꯤ ꯌꯥꯗ꯭ꯔꯦ ꯀꯩꯅꯣ
ꯑꯣ ꯎ ꯇꯧꯗꯦ ꯏꯁꯤꯡ ꯏꯆꯥꯎꯁꯦ ꯁꯨꯝ ꯆꯥꯎꯔ ꯀꯥꯟꯗ ꯑꯗꯨꯝ ꯇꯥꯎꯟ ꯑꯦꯔꯤꯌꯥꯗꯤ ꯌꯥꯗꯦꯗ ꯑꯗꯨꯝ ꯍꯦꯛꯇ ꯄꯥꯊꯣꯔꯛꯑꯦꯕ ꯆꯠꯐꯝꯗꯨ ꯂꯩꯇ꯭ꯔꯕꯅꯤꯅ
ꯇꯨꯔꯦꯟꯗꯣ ꯀꯥꯏꯔꯛꯄꯅꯤꯅꯀꯣ ꯅꯣꯏꯗꯤ ꯃꯤ ꯀꯌꯥ ꯂꯩꯕ꯭ꯔꯣ ꯌꯥꯝꯔꯝꯒꯅꯤꯅ ꯁꯤ ꯍꯣꯁꯇꯦꯜꯗꯤ ꯀꯣꯆꯤꯡ ꯁꯦꯟꯇꯔꯗ ꯏꯁꯇꯨꯗꯦꯟ ꯑꯔꯥꯎꯟ ꯋꯥꯟ ꯇ꯭ꯋꯦꯟꯇꯤ ꯐꯥꯏꯚ ꯑꯣ ꯎꯝ
ꯗꯦꯁꯀꯨꯜ ꯑꯥꯎꯠꯁꯥꯏꯗ ꯌꯥꯎꯗꯕꯤꯗ
ꯑꯣ ꯑꯗꯨ